ꯅꯪꯕꯨ ꯀꯃꯥꯏꯅ ꯀꯃꯥꯏ ꯀꯃꯥꯏꯅ ꯇꯧꯔꯤꯒꯦ ꯎꯗꯕꯁꯨ ꯀꯨꯏꯔꯦ
ꯑꯥ ꯑꯩꯅ ꯏꯊꯥ ꯊꯥꯖꯗꯨꯅ ꯐꯣꯟ ꯇꯧꯔꯛꯄꯁꯤꯗ ꯃꯔꯨꯞꯁꯨ ꯉꯛꯑꯝꯃꯅꯤ
ꯉ ꯑꯦ ꯑꯗꯨ ꯑꯗꯨꯅꯦ
ꯉꯍꯥꯟꯋꯥꯏ ꯁ꯭ꯀꯨꯜ ꯇꯝꯃꯤꯟꯅꯔꯝꯕꯗꯒꯤ ꯎꯅꯈꯤꯗꯕꯁꯨ ꯀꯨꯏꯔꯦ ꯑꯗꯨꯗ ꯃꯔꯨꯞꯁꯦ ꯅꯤꯡꯖꯥꯛꯇꯅ ꯃꯔꯨꯞ ꯀꯤ ꯅꯝꯕꯔꯗꯣ ꯑꯩꯒꯤ ꯍꯥꯟꯅꯒꯤ ꯐꯣꯟꯗꯨꯗ ꯌꯥꯎꯔꯝꯃꯦ ꯑꯗꯨꯗꯒꯤ ꯂꯧꯊꯣꯛꯑꯒ ꯑꯩ ꯇꯧꯖꯔꯛꯏꯅꯦ
ꯅꯣꯏ ꯅꯪꯗꯤ ꯀꯣꯂꯦꯖ ꯍꯥꯏꯗꯤ ꯀꯃꯥꯏ ꯀꯃꯥꯏꯅ ꯇꯧꯔꯤꯒꯦ ꯅꯣꯏꯒꯤ ꯀꯣꯂꯦꯖꯇꯤ
ꯑꯩꯈꯣꯏ ꯀꯣꯂꯦꯖꯁꯦ ꯑꯗꯨꯝ ꯆꯥꯡ ꯅꯥꯏꯅ ꯑꯗꯨꯝ ꯀꯥꯔꯤ ꯑꯗꯨꯒ ꯑꯩꯈꯣꯏꯒꯤ ꯑꯦꯛꯖꯥꯝꯁꯨ ꯀꯨꯏꯁꯤꯜꯂꯛꯇ꯭ꯔꯦ ꯑꯗꯨꯗꯨꯅ ꯑꯦꯛꯖꯥꯝꯒꯤꯁꯨ ꯌꯥꯝ ꯀꯟꯅ ꯍꯣꯠꯅꯗꯅ ꯇꯧꯔꯤ ꯑꯗꯨꯝ ꯂꯦꯞꯇꯅꯁꯨ ꯑꯗꯨꯝ ꯀꯥꯔꯤ ꯑꯗꯣ ꯃꯔꯨꯞ ꯇꯤ ꯀꯣꯂꯦꯖ ꯀꯃꯥꯏ ꯀꯃꯥꯏ ꯇꯧꯕꯤꯔꯤꯒꯦ ꯀꯥꯕꯤꯔꯤꯕꯣ
ꯑꯩꯈꯣꯏꯒꯤꯁꯨ ꯍꯥꯏꯗꯤ ꯑꯦꯛꯖꯥꯝ ꯀꯩꯀꯥꯗꯣ ꯂꯣꯏꯈ꯭ꯔꯦ ꯑꯗꯨ꯭ꯔꯒ ꯑꯅ ꯎꯕ ꯆꯦꯛ ꯀꯛꯁꯟꯒꯤꯗꯤ ꯍꯥꯏꯗꯤ ꯍꯥꯏꯔꯛꯇ꯭ꯔꯦ ꯃꯣꯏ ꯍꯥꯏꯗꯤ ꯑꯩꯈꯣꯏ ꯑꯦꯛꯖꯥꯝ ꯂꯣꯏꯈꯤꯕꯗꯣ ꯀꯨꯏꯗ꯭ꯔꯤꯕ ꯑꯗꯒꯤ ꯑꯩꯈꯣꯏ ꯍꯥꯏꯗꯤ ꯁꯦꯅꯤꯌꯔꯈꯩꯗꯣ ꯍꯟꯇꯛ ꯃꯣꯏꯒꯤ ꯍꯥꯏꯗꯤ ꯂꯣꯏꯔꯕꯅꯤꯅ ꯃꯣꯏꯒꯤ ꯐꯤꯔꯋꯦꯜ ꯄ꯭ꯔꯣꯒꯥ꯭ꯔꯥꯝ ꯑꯃꯁꯨ ꯁꯤꯟꯈꯤꯕ
ꯑꯥ
ꯑꯗꯨꯒꯤ ꯑꯗꯨꯃꯥꯏꯅ ꯇꯧꯕꯅꯤꯅ ꯂꯣꯏꯗ꯭ꯔꯤ ꯑꯗꯨꯒ ꯐꯤꯌꯥꯔꯋꯦꯜ ꯄ꯭ꯔꯣꯒꯥꯥꯝ ꯍꯥꯏꯔꯒ ꯍꯥꯏꯗꯤ ꯐꯤꯌꯔꯋꯦꯜ ꯄ꯭ꯔꯣꯒꯥꯥꯝꯗꯨꯒꯤ ꯁꯨꯝ ꯑꯁ ꯄꯨꯛꯅꯤꯡꯒ ꯌꯥꯝꯅ ꯅꯨꯡꯁꯤ ꯆꯆꯥꯅꯤꯗ ꯐꯦꯔꯋꯦꯜ ꯄ꯭ꯔꯣꯒꯥꯥꯝ ꯇꯧꯕꯁꯤꯗꯤ ꯍꯥꯏꯗꯤ ꯑꯩꯈꯣꯏꯒꯤ ꯏꯆꯦ ꯑꯗꯒꯤ ꯏꯕꯨꯡ ꯀꯩꯀꯥ ꯂꯩꯔꯝꯕ ꯀꯩꯁꯦ ꯍꯥꯏꯗꯤ ꯃꯣꯏ ꯀꯩꯅ ꯑꯩꯈꯣꯏꯅ ꯍꯥꯏꯗꯤ ꯀꯣꯂꯦꯖꯇꯨꯗ ꯑꯍꯥꯟꯕ ꯆꯪꯉꯛꯄ ꯀꯥꯟꯗ ꯑꯩꯈꯣꯏꯗꯣ ꯍꯥꯏꯗꯤ ꯑꯍꯥꯟꯕ ꯑꯣꯏꯕꯅꯤꯅ ꯀꯩꯁꯨꯝꯇ ꯈꯪꯖꯕ ꯅꯠꯇꯦꯗꯅ
ꯃꯥꯅꯦ
ꯑꯗꯨꯗ ꯑꯗꯨꯝꯀꯥꯟꯗ ꯍꯥꯏꯗꯤ ꯃꯣꯏꯅ ꯑꯩꯈꯣꯏꯗꯣ ꯍꯥꯏꯗꯤ ꯈꯪꯕ ꯈꯪꯗꯕ ꯇꯥꯛꯄꯤꯗꯅ ꯂꯥꯏꯔꯤꯛꯀꯤꯕꯨ ꯑꯣꯏꯔꯁꯨ ꯑꯇꯩ ꯑꯇꯩꯒꯤ ꯑꯣꯏꯔꯁꯨ ꯍꯥꯏꯗꯤ ꯎ ꯌꯥꯝꯅ ꯁꯨꯝ ꯃꯇꯦꯡ ꯄꯥꯡꯕꯤꯕꯗꯣ ꯑꯗꯨꯗꯨꯒ ꯍꯥꯏꯗꯤ ꯍꯧꯖꯤꯛꯇꯤ ꯃꯣꯏꯗꯣ ꯆꯠꯈ꯭ꯔꯦ ꯑꯗꯨꯗꯨꯒ ꯍꯥꯏꯗꯤ ꯑꯩꯈꯣꯏꯅ ꯑꯃꯨꯛ ꯀꯩꯅꯣ ꯑꯣꯏꯍꯧꯔꯦ ꯍꯥꯏꯗꯤ ꯁꯦꯅꯤꯌꯔ ꯑꯣꯏꯍꯧꯔꯦꯗꯅ ꯑꯗꯨꯗꯨꯅ ꯑꯗꯨꯗꯨꯅ ꯁꯨꯝ ꯃꯣꯏꯒ ꯍꯥꯟꯅ ꯄꯨꯟꯃꯤꯟꯅꯈꯤꯕ ꯍꯥꯏꯗꯤ ꯅꯨꯡꯁꯤ ꯅꯨꯡꯁꯤꯕ ꯃꯌꯥꯝ ꯑꯃ ꯁꯨꯝ ꯂꯩ ꯑꯗꯨꯗꯨꯅ ꯍꯥꯏꯗꯤ ꯑꯗꯨꯒꯨꯝꯕꯗꯨꯣ ꯅꯤꯡꯁꯤꯡꯉꯒ ꯍꯥꯏꯗꯤ ꯀꯥꯏꯅꯔꯝꯗꯥꯏ ꯃꯤꯀꯨꯞꯇꯨꯗ ꯍꯥꯏꯗꯤ ꯃꯣꯏꯒꯒ ꯍꯥꯏꯗꯤ ꯐꯝꯃꯤꯟꯅꯗꯅ ꯑꯗꯒꯤ ꯑꯩꯈꯣꯏꯅꯒ ꯃꯣꯏꯗ ꯑꯉꯝꯕ ꯈꯨꯗꯣꯜ ꯈꯔ ꯄꯤꯗꯅ ꯑꯗꯒꯤ ꯏꯁꯩꯒ ꯁꯛꯇꯅ ꯍꯥꯏꯗꯤ ꯄꯨꯜꯂꯤꯕ ꯅꯨꯃꯤꯠꯇꯨꯗꯕꯨꯗꯤ ꯌꯥꯝꯅ ꯅꯨꯡꯉꯥꯏꯔꯁꯨꯗꯤ ꯍꯥꯏꯗꯤ ꯌꯥꯝꯅ ꯅꯨꯡꯁꯤꯕ ꯅꯨꯃꯤꯠ ꯑꯃꯁꯨ ꯑꯣꯏꯍꯧꯕꯗꯣ ꯑꯩꯈꯣꯏꯗ ꯑꯣ ꯑꯗꯨꯃꯥꯏꯅ ꯇꯧꯋꯦ ꯑꯗꯨꯅꯤ ꯈꯪꯗꯦ ꯑꯁ ꯅꯨꯡꯗꯤ ꯅꯨꯡꯉꯥꯏꯇꯦ ꯍꯥꯏꯗꯤ ꯀꯣꯂꯦꯖꯇꯣ ꯃꯣꯏ ꯂꯩꯇ꯭ꯔꯕꯅꯤꯅ ꯏꯍꯥꯡꯗꯤ ꯍꯥꯡ ꯍꯧꯥꯎꯔꯅꯤ ꯑꯗꯣ ꯅꯣꯏ ꯗꯤ ꯅꯣꯏꯒꯤ ꯁꯦꯅꯤꯌꯔꯈꯩꯗꯣ ꯍꯥꯏꯗꯤ ꯑꯗꯨꯃꯥꯏꯅ ꯍꯥꯏꯗꯤ ꯀꯥꯏꯅ ꯂꯪꯗꯥꯏ ꯊꯧꯔꯝ ꯍꯥꯏꯗꯤ ꯐꯦꯔꯋꯦꯜ ꯁꯦ ꯍꯥꯏꯗꯤ ꯑꯩꯈꯣꯏꯒꯤ ꯃꯅꯤꯄꯨꯔꯤ ꯂꯣꯟꯗꯗꯤ ꯑꯃꯨꯛ ꯀꯥꯏꯅ ꯂꯪꯗꯥꯏ ꯊꯧꯔꯝꯝꯕꯅ ꯑꯃꯨꯛ ꯑꯗꯨꯃꯥꯏꯅ ꯍꯥꯏꯌꯦꯕ ꯑꯗꯣ ꯍꯥꯏꯗꯤ ꯅꯣꯏꯒꯤꯗꯔ ꯑꯗꯨꯒꯨꯝꯕꯗꯣ ꯀꯃꯥꯏ ꯀꯃꯥꯏꯅ ꯇꯧꯈ꯭ꯔꯒꯦ ꯇꯧꯈ꯭ꯔꯕ꯭ꯔꯣ ꯍꯥꯟꯅ
ꯁꯤ ꯑꯩꯈꯣꯏꯒꯤꯗꯤ ꯑꯩꯈꯣꯏ ꯀꯣꯂꯦꯖꯁꯦ ꯃꯥꯟꯅꯗꯕꯅꯤꯅ ꯑꯩꯈꯣꯏ ꯃꯇꯝꯁꯦ ꯑꯦꯛꯖꯥꯝꯒꯤ ꯂꯣꯏꯕ ꯀꯩꯀꯥ ꯃꯇꯝꯁꯦ ꯈꯔ ꯃꯥꯟꯅꯗꯕꯅꯤꯅ ꯑꯩꯈꯣꯏꯒꯤꯗꯤ ꯑꯦꯛꯖꯥꯝꯁꯦ ꯇꯧꯒꯗꯕꯒꯤ ꯍꯧꯗꯤꯤ ꯍꯧꯗꯣꯔꯦꯕꯀꯣ ꯑꯗꯨꯗꯨꯅ ꯁꯤ ꯑꯦꯛꯖꯥꯝꯁꯦ ꯍꯧꯗꯤ ꯍꯧꯗ꯭ꯔꯤ ꯑꯗꯣ ꯑꯦꯛꯖꯥꯝꯁꯤꯅ ꯍꯦꯛ ꯂꯣꯏꯕꯒ ꯑꯩꯈꯣꯏꯒꯤꯁꯨ ꯑꯗꯨꯝ ꯑꯗꯨꯃꯥꯏꯅ ꯐꯤꯌꯔꯋꯦꯜꯒꯤ ꯄ꯭ꯔꯣꯒꯥꯝꯁꯦ ꯑꯗꯨꯝ ꯁꯤꯠꯂꯛꯀꯗꯕ ꯃꯥꯜꯂꯦ ꯑꯗꯣ ꯑꯩꯈꯣꯏꯅꯁꯨ ꯃꯣꯏꯒꯤ ꯖꯨꯅꯤꯌꯥꯔ ꯑꯣꯏꯔꯕꯅꯤꯅ ꯑꯩꯈꯣꯏꯅꯁꯨ ꯍꯦꯟꯅ ꯀꯩꯅꯣ ꯇꯧꯔꯒ ꯁꯤꯟꯖꯗꯣꯏꯅꯦ ꯑꯩꯈꯣꯏꯒꯤꯁꯨ ꯑꯗꯨꯝ ꯑꯩꯈꯣꯏꯁꯨ ꯃꯊꯪ ꯆꯍꯤꯗꯗꯤ ꯂꯣꯏꯗꯧꯔꯕꯅꯤꯅ ꯑꯗꯨꯝ ꯁꯨꯃꯥꯏꯅ ꯃꯣꯏꯒꯤ ꯑꯍꯜ ꯂꯃꯟꯁꯤꯡꯁꯤꯅ ꯃꯣꯏ ꯂꯣꯏꯔꯒ ꯆꯠꯈꯤꯕ ꯁꯨꯃꯥꯏꯅ ꯑꯩꯈꯣꯏꯒꯤꯁꯨ ꯑꯗꯨꯝ ꯃꯇꯝ ꯂꯥꯛꯀꯅꯤꯅ ꯑꯃꯨꯛ ꯈꯜꯂꯨꯕꯗ ꯋꯥꯈꯜꯁꯤ ꯑꯗꯨꯝ ꯅꯨꯡꯉꯥꯏꯇꯦꯗ
ꯑꯗꯨꯅꯤ ꯍꯥꯏꯗꯤ ꯑꯣꯖꯥꯈꯩ ꯑꯗꯒꯤ ꯀꯩꯀꯥꯗ ꯍꯥꯏꯗꯤ ꯁꯨꯝ ꯅꯣꯡꯃꯗꯤ ꯑꯗꯨꯝ ꯂꯣꯏꯅ ꯀꯥꯏꯅꯔꯛꯇꯣꯏꯅꯤꯗꯅ
ꯃꯥꯅꯤ ꯃꯥꯅꯤ ꯑꯩꯈꯣꯏꯅ ꯉꯍꯥꯟ ꯋꯥꯏ ꯑꯥ ꯍꯥꯏ ꯁ꯭ꯀꯨꯜ ꯇꯝꯃꯤꯀꯥꯟꯗꯁꯨ ꯉꯥꯏꯔꯦ ꯐꯤꯌꯥꯔꯋꯦꯜ ꯇꯧꯔꯛꯄ ꯀꯥꯟꯗ ꯑꯩꯈꯣꯏꯅ ꯑꯣꯖꯥꯁꯤꯡꯕꯨ ꯅꯨꯡꯁꯤꯗꯅ ꯀꯌꯥꯗꯤ ꯊꯃꯣꯏ ꯁꯣꯛꯅ ꯀꯞꯅꯕꯣ ꯀꯔꯤꯕꯔꯤꯕꯣ ꯃꯔꯨꯞꯐꯥꯎ ꯑꯩꯈꯣꯏꯁꯨ ꯑꯗꯨꯝ ꯊꯦꯡꯅꯔꯦ ꯏꯗꯨꯅꯤ
ꯑꯗꯨꯗꯤ ꯍꯧꯖꯤꯛꯇꯤ ꯍꯥꯏꯌꯣ ꯍꯥꯏꯌꯣ
ꯑꯗꯣ ꯑꯩꯁꯦ ꯍꯧꯖꯤꯛꯁꯦ ꯀꯩꯅꯣꯝꯃ ꯃꯔꯨꯀꯁꯨꯝ ꯇꯥꯟꯅꯖꯅꯤꯡꯕ ꯋꯥꯔꯤ ꯁꯥꯟꯅꯕꯒꯤ ꯈꯨꯗꯣꯡꯆꯥꯥꯕꯁꯦ ꯂꯧꯔꯒ ꯍꯧꯖꯤꯛꯁꯦ ꯝ ꯁꯥꯒꯠꯂꯛꯄꯅꯤꯅ ꯑꯩꯈꯣꯏꯒꯤ ꯇꯜ ꯀꯥꯡꯁꯦ ꯌꯥꯝꯅ ꯀꯩꯅꯣ ꯃꯈꯦꯜ ꯂꯥꯡꯕ ꯍꯥꯏꯒꯗ꯭ꯔꯥ ꯌꯥꯝꯅ ꯃꯔꯥꯡ ꯀꯥꯏꯕ ꯍꯥꯏꯇꯥꯔꯦ ꯅꯨꯃꯤꯠ ꯀꯁꯦ ꯈꯔ ꯇꯥꯔꯛꯄꯒ ꯑꯗꯨꯝ ꯀꯥꯡꯉꯣ ꯀꯔꯤ ꯍꯣ ꯑꯗꯩ ꯑꯩꯈꯣꯏꯗꯤ ꯑꯩꯈꯣꯏꯒꯤ ꯂꯥꯡꯒꯣ ꯈꯣꯡ ꯍꯥꯏꯗꯤ ꯗ꯭ꯔꯦꯟ ꯄꯤꯕꯁꯦ ꯑꯩꯈꯣꯏꯒꯤ ꯍꯦꯛ ꯌꯨꯝꯁꯤꯒꯤ ꯃꯅꯤꯡꯗ ꯂꯩꯕꯅꯤꯅꯀꯣ ꯑꯩꯈꯣꯏꯒꯤ ꯀꯥꯡ ꯅꯨꯡꯁꯦ ꯌꯥꯝꯅ ꯃꯔꯥꯡ ꯀꯥꯏꯕ ꯍꯥꯏꯇꯥꯔꯦ ꯑꯗꯨꯗꯒꯤ ꯍꯧꯖꯤꯛꯀꯤ ꯃꯇꯝꯒꯤ ꯀꯥꯡ ꯍꯤꯗꯥꯛꯁꯤꯡꯁꯤꯗꯤ ꯑꯩꯈꯣꯏ ꯁꯤꯖꯤꯟꯅꯖꯔꯦ ꯍꯥꯏꯕꯒꯤ ꯋꯥꯅꯤ ꯑꯗꯨꯝ ꯀꯥꯡꯁꯤꯡꯁꯤꯅꯕꯨ ꯍꯦꯟꯅ ꯉꯝꯁꯤꯜꯂꯛꯄꯩ ꯃꯑꯣꯡꯗ ꯍꯥꯏꯗꯤ ꯊꯥꯔꯤꯕꯗꯨꯒꯤ ꯀꯥꯟꯅꯕꯗꯨꯣ ꯏ ꯂꯩꯇꯕ ꯑꯗꯨꯃꯥꯏꯅ ꯇꯧꯕ
ꯇꯋꯏ ꯇꯋꯏ
ꯑꯗꯨꯒ ꯑꯩꯁꯨ ꯍꯟꯗꯛꯁꯦ ꯀꯔꯥꯏ ꯂꯩꯀꯥꯏꯗ ꯍꯥꯏꯗꯤ ꯀꯥꯡ ꯍꯤꯗꯥꯛ ꯀꯨꯝꯕ ꯑꯅꯧꯕ ꯁꯨꯝ ꯑꯐꯕ ꯑꯗꯒꯤ ꯂꯥꯡꯒꯣꯡ ꯇꯨꯈꯣꯡꯁꯤꯗ ꯑꯩꯈꯣꯏꯒꯤ ꯀꯥꯡ ꯃꯆꯥ ꯄꯣꯛꯄꯒꯤ ꯆꯥꯡ ꯀꯩꯀꯥꯁꯦ ꯍꯟꯊꯅꯕ ꯑꯩꯁꯨ ꯑꯗꯨꯝ ꯗꯨꯀꯥꯟ ꯀꯩꯀꯩ ꯊꯤꯗꯅ ꯈꯣꯠꯇꯅ ꯀꯟꯅꯕꯨꯗꯤ ꯍꯣꯠꯅꯖꯔꯤꯕ
ꯎꯝ
ꯑꯗꯨꯗ ꯃꯔꯨꯞ ꯍꯣꯏꯒꯤꯁꯨ ꯑꯗꯨꯨꯝ ꯇꯧꯕꯤꯔꯝꯒꯅꯤ ꯑꯗ ꯁꯨꯝ ꯃꯔꯨꯞ ꯍꯣꯏꯒꯤꯁꯨ ꯀꯩꯀꯩ ꯁꯨꯝ ꯁꯤꯖꯤꯟꯅꯕꯤꯕ꯭ꯔꯥ ꯑꯗꯒꯤ ꯃꯔꯨꯞ ꯍꯣꯏꯋꯥꯏꯗꯨꯗꯤ ꯂꯥꯡꯈꯣꯡ ꯇꯨꯈꯣꯡꯁꯨ ꯑꯗꯨꯝ ꯂꯥꯞꯅ ꯂꯩꯕꯅꯤꯅ ꯃꯔꯨꯞ ꯍꯣꯏꯒꯤꯗꯤ ꯈꯔꯕꯨ ꯍꯥꯐꯔꯝꯒꯅꯤ
ꯍꯣꯏ ꯑꯗꯣ ꯍꯥꯏꯗꯤ ꯍꯧꯖꯤꯛꯀꯥꯟꯁꯦ ꯍꯥꯏꯗꯤ ꯀꯥꯂꯦꯟꯒꯤ ꯃꯇꯝ ꯑꯣꯏꯕꯅꯤꯅ ꯍꯥꯏꯗꯤ ꯇꯤꯟ ꯀꯥꯡ ꯑꯗꯒꯤ ꯍꯥꯏꯗꯤ ꯑꯇꯩ ꯑꯇꯩ ꯍꯥꯏꯗꯤ ꯏꯁꯥꯁꯦ ꯅꯨꯡꯉꯥꯏꯅꯗꯤ ꯍꯥꯏꯗꯤ ꯏꯪꯊꯝꯊꯥꯒꯤ ꯃꯇꯝꯗ ꯂꯩꯔꯤꯈ ꯑꯗꯨꯃꯥꯏꯅꯗꯤ ꯂꯩꯇꯦꯗꯅ ꯣ ꯍ ꯑꯩꯈꯣꯏꯒꯤꯅ ꯔꯪ ꯀꯀꯥꯗꯣ ꯈꯛꯇꯪ ꯂꯥꯞꯅ ꯂꯩꯅꯕꯒꯤꯔꯦ ꯂꯥꯞꯄ ꯍꯥꯏꯁꯦ ꯑꯗꯨꯝ ꯍꯥꯏꯗꯤ ꯌꯨꯝ ꯑꯃ ꯂꯩꯔꯕꯅꯤꯅ ꯂꯥꯡꯒꯣꯡ ꯑꯃ ꯍꯥꯏꯗꯤ ꯑꯗꯨꯝ ꯅꯛꯅ ꯂꯩꯕ ꯍꯥꯏꯁꯦ ꯈꯇꯪ ꯂꯥꯞꯄꯁꯨ ꯑꯗꯨꯝ ꯂꯩꯗꯤ ꯂꯩꯔꯤꯗꯅ
ꯑꯥ
ꯑꯗꯨꯅ ꯈꯥꯏꯗ ꯁꯤ ꯂꯥꯡꯒꯣꯒꯨꯝꯕꯁꯤꯗ ꯑꯃ ꯉꯥ ꯑꯃꯒ ꯂꯩꯕꯗꯣ ꯑꯃ ꯀꯥꯡ ꯆꯥꯕꯤ ꯉꯥ ꯀꯥꯏꯅꯒ ꯑꯃ ꯃꯃꯤꯠ ꯑꯃ ꯂꯪꯕ꯭ꯔꯥ ꯀꯩꯅꯣꯃ ꯇꯧꯕ ꯉꯥ ꯑꯃ ꯂꯩꯕꯗꯣ ꯈꯪꯉꯣꯏꯗꯣ
ꯎꯝ ꯈꯪꯉꯦ ꯈꯪꯉꯦ ꯑꯩꯈꯣꯏꯅꯍꯥꯟꯋꯥꯏ ꯑꯉꯥꯡ ꯑꯣꯏꯔꯤꯀꯥꯟꯗ ꯌꯥꯝꯅ ꯊꯦꯡꯅꯔꯛꯄꯗꯣ
ꯍꯣꯏ ꯑꯗꯨꯒꯨꯝꯕ ꯉꯥꯗꯣ ꯑꯩꯈꯣꯏꯒꯤꯗꯤ ꯍꯥꯏꯗꯤ ꯁ꯭ꯋꯥꯏꯗ ꯍꯥꯏꯗꯤ ꯂꯥꯡꯒꯣꯡꯗꯒꯨꯝꯕ ꯊꯥꯗꯩꯌꯦꯕ ꯀꯥꯡꯗꯣ ꯆꯥꯊꯣꯛꯅꯕꯅꯤꯅ ꯑꯗ ꯀ ꯍꯣꯏ ꯃꯔꯨꯞ ꯃꯁꯨ ꯉꯁꯥꯏ ꯑꯗꯨꯝ ꯍꯥꯏꯕꯤꯈ꯭ꯔꯦ ꯍꯥꯏꯗꯤ ꯍꯧꯖꯤꯛꯀꯥꯟꯗꯤ ꯀꯥꯡ ꯀꯩꯀꯥꯁꯦ ꯍꯥꯏꯗꯤ ꯃꯥꯒꯤ ꯁꯤꯖꯤꯟꯅꯔꯤꯕ ꯀꯥꯡ ꯍꯤꯗꯥꯛ ꯀꯨꯝꯕꯁꯤꯅ ꯍꯥꯏꯗꯤ ꯍꯥꯠꯄ ꯉꯝꯃꯛꯇꯕ ꯃꯣꯏꯅ ꯍꯦꯟꯅ ꯄꯥꯡꯒꯟ ꯀꯟꯁꯤꯜꯂꯛꯄꯗꯧꯅ ꯇꯧꯕꯁꯦ
ꯑꯥ
ꯑꯗꯨꯗꯨꯅ ꯍꯧꯖꯤꯛꯁꯦ ꯀꯩꯅꯣ ꯇꯧꯋꯦ ꯍꯥꯏꯗꯤ ꯑꯩꯣꯏ ꯑꯩꯈꯣꯏ ꯀꯥꯡ ꯍꯤꯗꯥꯛꯁꯨ ꯑꯗꯨꯝ ꯊꯥꯗꯣꯛꯑꯦ ꯑꯗꯨꯒ ꯑꯩꯈꯣꯏ ꯍꯥꯏꯗꯤ ꯁꯨꯝ ꯐꯦꯟ ꯀꯩꯀꯥꯁꯨ ꯑꯗꯨꯝ ꯍꯨꯝꯇꯣꯛꯑꯦ ꯍꯥꯏꯗꯤ ꯌꯥꯠ ꯆꯪꯉꯛꯄꯒ ꯑꯗꯨꯗꯨꯒ ꯍꯥꯏꯗꯤ ꯊꯣꯡ ꯊꯣꯡꯅꯥꯎꯁꯦ ꯑꯗꯨꯝ ꯍꯥꯏꯗꯤ ꯁꯥꯔꯦꯅ ꯍꯥꯏꯔꯁꯨ ꯑꯩꯈꯣꯏ ꯊꯣꯡ ꯊꯣꯡꯅꯥꯎ ꯍꯥꯡꯇꯣꯛꯑꯒ ꯂꯩꯕꯗꯣ ꯂꯩꯇ꯭ꯔꯦꯕ ꯍꯥꯏꯗꯤ ꯐꯦꯟ ꯀꯨꯝꯕ ꯑꯣꯏꯅ ꯍꯨꯝꯃꯒ ꯑꯗꯨꯃꯥꯏꯅ ꯂꯩꯔꯦ ꯍꯥꯏꯗꯤ ꯊꯣꯡ ꯊꯣꯡꯅꯥꯎꯗꯣ ꯂꯣꯟꯁꯤꯜꯂꯗꯤ ꯀꯥꯡ ꯇꯤꯟ ꯀꯩꯀꯥ ꯄꯥꯏꯁꯤꯜꯂꯛꯄꯗꯣ ꯈ ꯈꯤꯇꯪ ꯑꯣꯏꯔꯁꯨ ꯅꯦꯝꯊꯩꯗꯅ ꯑꯗꯨꯒ ꯑ ꯈ꯭ꯋꯥꯏꯗꯒꯤ ꯀꯩꯅꯣ ꯐꯕꯁꯦ ꯑꯩꯈꯣꯏꯗ ꯀꯥꯟꯁꯨ ꯀꯥꯟꯅꯕ ꯍꯥꯏꯗꯤ ꯑꯩꯈꯣꯏꯅ ꯒꯨꯝꯕ ꯍꯥꯞꯄꯛꯄꯒꯤ ꯆꯥꯕ ꯂꯣꯏꯈꯤꯕꯒꯤ ꯑꯩꯈꯣꯏꯒꯤ ꯌꯦꯔꯨꯝꯒꯤ ꯄ꯭ꯂꯦꯠꯁꯦ ꯁꯤꯁꯦ ꯑꯩꯈꯣꯏꯅ ꯍꯥꯏꯗꯤ ꯃꯩꯁꯦ ꯌꯥꯝ ꯀꯟꯅ ꯊꯥꯔꯗꯤ ꯑꯩꯈꯣꯏꯗꯁꯨ ꯍꯥꯏꯗꯤ ꯅꯨꯡꯉꯥꯏꯇꯕꯤꯨ ꯍꯥꯏꯗꯤ ꯀꯕꯛ ꯀꯕꯛ ꯁꯨꯝ ꯊꯥꯔꯒꯅꯦ ꯍꯥꯏꯗꯤ ꯃꯔꯣꯟ ꯑꯃ ꯍꯥꯏꯗꯤ ꯍꯨꯝꯗꯣꯛꯄꯤꯕ ꯍꯥꯏꯗꯤ ꯌꯨꯝꯒꯤ ꯑꯀꯣꯏꯕꯁꯦ ꯑꯗꯨꯒ ꯑꯗꯨꯗꯣ ꯍꯣꯡꯗꯣꯛ ꯄ ꯂꯣꯏꯔꯦ ꯍꯥꯏꯔ ꯀꯥꯟꯗ ꯍꯥꯏꯗꯤ ꯐꯦꯟ ꯀꯩꯀꯥꯥꯁꯦ ꯊꯥꯗꯣꯛꯄꯤꯔꯒ ꯍꯥꯏꯗꯤ ꯀꯥꯡ ꯍꯤꯗꯥꯛꯇꯣ ꯑꯣꯏꯅ ꯑꯃꯨꯛ ꯀꯥꯡ ꯍꯤꯗꯥꯛꯇꯨꯅ ꯑꯃꯨꯛ ꯃꯍꯨꯠ ꯁꯤꯟꯕꯗꯣ ꯑꯇꯣ ꯃꯅꯔ ꯇꯧꯋꯦ ꯑꯗꯣ ꯑꯗꯨꯝ ꯀꯥꯏꯁꯦ ꯍꯥꯏꯗꯤ ꯀꯥꯂꯦꯟ ꯑꯣꯏꯕꯅꯤꯅ ꯁꯤꯛꯇꯤ ꯑꯗꯨꯝ ꯁꯤꯛꯑꯦ ꯈꯔꯗꯤ
ꯍꯣꯏ ꯃꯔꯨꯞ ꯑꯗꯨꯗꯤ ꯃꯔꯨꯞꯅ ꯍꯧꯖꯤꯛ ꯍꯥꯏꯕꯤꯈꯤꯕ ꯌꯦꯔꯨꯝꯒꯤ ꯃꯀꯨꯒꯤꯁꯦ ꯁꯤꯁꯦ ꯑꯩꯅ ꯁꯨꯝ ꯑꯩꯈꯣꯏꯒꯤ ꯈꯪꯅ ꯆꯥꯟꯅꯕ ꯈꯔꯅꯁꯨ ꯃꯃꯥꯡꯗ ꯍꯥꯏꯕꯤꯔꯛꯄꯗꯤ ꯂꯩꯈ꯭ꯔꯦꯕ ꯑꯗꯨ ꯀ ꯏꯅꯃꯨ ꯍꯥꯏꯗꯤ ꯃꯩꯈꯨ ꯃꯅꯝꯗꯨꯅ ꯑꯩꯈꯣꯏꯒꯤ ꯍꯛꯆꯥꯡꯗ ꯑꯃꯨꯛꯀ ꯍꯦꯟꯅ ꯁꯣꯛꯀꯗ꯭ꯔꯅ ꯁꯨꯝ ꯈꯜꯂꯒ ꯇꯧꯖꯔꯝꯕꯅꯦꯕ ꯑꯗꯨ ꯑꯩꯁꯨ ꯌꯨꯝꯗꯒꯤ ꯈꯤꯇꯪ ꯂꯥꯞꯅ ꯄꯨꯊꯣꯛꯑꯒ ꯑꯩꯈꯣꯏ ꯂꯥꯡꯒꯣꯡ ꯣꯡꯈꯣꯡ ꯃꯄꯥꯗꯅꯤ ꯈꯪꯗ꯭ꯔꯦ ꯑꯗꯒꯤ ꯈꯔ ꯂꯥꯞꯅ ꯍꯥꯏꯇꯥꯔꯦ ꯑꯩꯈꯣꯏꯅ ꯂꯩꯕ ꯖꯒꯥꯗꯒꯤ ꯑꯗꯨꯃꯥꯏꯅ ꯉꯥꯏꯍꯥꯛ ꯉꯥꯏꯍꯥꯛ ꯊꯥꯗꯣꯛꯑꯒ ꯃꯔꯨꯞ ꯅꯥꯏꯕ ꯍꯧꯖꯤꯛꯀꯤ ꯑꯗꯨꯃꯥꯏꯅ ꯑꯗꯒꯤ ꯃꯔꯨꯞꯅ ꯉꯁꯥꯏ ꯑꯃꯨꯛꯁꯨ ꯍꯥꯏꯕꯤꯈꯤꯕ ꯑꯩꯈꯣꯏꯒꯤ ꯉꯥ ꯃꯈꯜ ꯑꯃ ꯀꯥꯡ ꯆꯥꯊꯣꯛꯄ ꯍꯥꯏꯕꯗꯣ ꯑꯗꯨꯗꯨꯗꯨꯒ ꯑꯝꯇꯪ ꯊꯥꯗꯔꯒ ꯑꯗꯨꯃꯥꯏꯅ ꯌꯦꯡꯖꯒꯦꯅ ꯈꯜꯂꯛꯑꯦ ꯑꯩꯁꯦ ꯍꯧꯖꯤꯛ ꯈꯛꯇ
ꯍꯣꯏ ꯑꯗꯨꯅꯦ ꯍꯥꯏꯗꯤ ꯑꯗꯨꯃꯥꯏꯅ ꯃꯈꯜ ꯃꯈꯜ ꯌꯦꯡꯗꯨꯗꯤ ꯍꯥꯏꯗꯤ ꯍꯧꯖꯤꯛꯀꯥꯟꯗꯨꯗꯤ ꯀꯥꯂꯦꯟ ꯑꯣꯏꯕꯅꯤꯅ ꯀꯥꯡ ꯇꯤꯟꯒꯤ ꯃꯇꯝꯅꯤꯅ ꯍꯥꯏꯗꯤ ꯏꯪꯗꯝꯝ ꯅꯤꯡꯊꯝ ꯊꯥꯒꯤ ꯃꯇꯝꯗ ꯍꯥꯏꯗꯤ ꯍꯥꯏꯗꯤ ꯇꯤꯟ ꯀꯥ ꯊꯣꯛꯍꯟꯕ ꯂꯩꯅ ꯍꯥꯏꯗꯤ ꯍꯥꯏꯗꯤ ꯎꯟꯁꯥꯒꯤ ꯑꯣꯏꯕ ꯂꯥꯏꯅꯥꯕꯨ ꯑꯣꯏꯒꯦꯔꯥ ꯑꯗꯒꯤ ꯀꯥꯡꯒꯤꯗꯕꯨ ꯍꯥꯏꯔꯁꯨ ꯍꯥꯏꯗꯤ ꯁꯨꯝ ꯂꯩꯗꯅ ꯃꯥꯒꯤ ꯇꯣꯉꯥꯟ ꯇꯣꯉꯥꯟꯕ ꯑꯗꯨꯒꯨꯝꯕ ꯃꯌꯥꯝ ꯑꯗꯨ ꯅꯥꯔꯗꯤ ꯍꯥꯏꯗꯤ ꯏꯁꯥꯗꯣꯨꯛ ꯂꯣꯏ ꯍꯥꯏꯗꯤꯦꯛ ꯁꯣꯟꯊꯍꯟꯗꯣꯏꯅꯤꯅ ꯅꯥꯗ꯭ꯔꯤꯀꯥꯟꯗ ꯍꯥꯏꯗꯤ ꯐꯅꯕ ꯀꯔꯤ ꯀꯔꯤ ꯇꯧꯁꯤꯒꯦꯗꯣ ꯈꯜꯂꯒ ꯁꯧꯍꯧꯕꯅ ꯐꯩꯗꯅ ꯍꯧꯖꯤꯛꯀꯥꯟꯁꯤꯗꯤ
ꯃꯥꯅꯦ ꯃꯥꯅꯦ ꯃꯔꯨꯞ ꯍꯧꯖꯤꯛꯀꯥꯟꯁꯤꯗꯤ ꯑꯏꯪ ꯑꯁꯥꯅꯒ ꯍꯣꯡꯉꯛꯄꯒ ꯑꯩꯁꯨ ꯍꯧꯖꯤꯛ ꯍꯧꯖꯤꯛ ꯑꯗꯨꯝ ꯂꯣꯛ ꯈꯔ ꯈꯔ ꯑꯗꯨꯝ ꯈꯨꯗꯅ ꯈꯣꯠꯇꯅ ꯇꯧꯔꯛꯕꯀꯣ ꯑꯗꯨꯗꯨꯅ ꯁꯨꯃꯥꯏꯅ ꯍꯦꯛ ꯇꯧꯔꯛꯄ ꯑꯁꯤꯁꯨ ꯀꯥꯡꯒꯤ ꯂꯥꯏꯅꯥꯁꯨ ꯖꯥꯠ ꯖꯥꯠ ꯂꯩꯕꯅꯤꯅ ꯍꯦꯛ ꯀꯥꯂꯦꯟ ꯃꯇꯝ ꯀꯣꯏꯕꯒ ꯑꯩꯈꯣꯏꯁꯨ ꯍꯦꯛ ꯋꯥꯈꯜꯁꯦ ꯃꯤꯄꯥꯏꯕ ꯍꯥꯏ ꯇꯔꯦ
ꯑꯗꯒꯤ ꯅꯪ ꯍꯥꯏ ꯇ ꯑ ꯅꯣꯏꯒꯤ ꯀꯣꯂꯦꯖꯀꯤ ꯍꯥꯏꯗꯤ ꯁꯨꯝ ꯅꯣꯏ ꯍꯧꯖꯤꯛ ꯍꯥꯏꯗꯤ ꯁꯦꯃꯤꯁꯇꯔꯒꯤ ꯑꯦꯛꯖꯥꯝꯒꯨꯝꯕ ꯑꯗꯨꯒꯨꯝꯕꯁꯨ ꯅꯛꯁꯜꯂꯛꯑꯦ ꯍꯥꯏꯕꯅꯤꯅꯀꯣ ꯍꯥꯏꯗꯤ ꯅꯥꯕ ꯍꯥꯏꯕ ꯁꯤꯃꯛꯇꯕꯨ ꯂꯣꯏꯅꯃꯛꯇ ꯍꯥꯏꯕꯗꯤ ꯏꯃꯥꯡ ꯇ ꯃꯥꯡꯖꯩꯗꯅ
ꯃꯥꯅꯦ
ꯑꯗꯨꯅꯦ ꯍꯧꯖꯤꯛꯀꯥꯟꯁꯦ ꯍꯥꯏꯗꯤ ꯁꯥꯅ ꯂꯣ ꯑꯃ ꯁꯥꯕꯅꯦ ꯊꯕꯛ ꯀꯩꯀꯥꯁꯨ ꯇꯧꯐꯝ ꯑꯃ ꯈꯪꯗꯦ ꯑꯗꯒꯤ ꯗꯒꯤ ꯇꯤꯟ ꯀꯥꯡꯅ ꯃꯔꯨꯞ ꯑꯃ ꯃꯔꯥꯡ ꯀꯥꯏꯕꯅꯦ ꯑꯗꯒꯤ ꯑꯩꯈꯣꯏꯒꯤꯗꯤ ꯍꯥꯏꯗꯤ ꯏꯕꯨꯡꯒꯤ ꯑꯗꯒꯤ ꯍꯥꯏꯗꯤ ꯊꯪꯅꯕ ꯂꯩꯀꯥꯏꯒꯤ ꯑꯣꯏꯔꯁꯨ ꯍꯥꯏꯗꯤ ꯑꯉꯥꯡ ꯃꯆꯥ ꯃꯆꯥꯀ ꯃꯌꯥꯝ ꯑꯗꯨꯝ ꯍꯥꯏꯗꯤ ꯑꯩꯈꯣꯏꯗꯁꯨ ꯑꯗꯨꯝ ꯂꯥꯛꯑꯦ ꯑꯗꯒꯤ ꯍꯥꯏꯗꯤ ꯑꯩꯁꯨ ꯑꯉꯥꯡꯅ ꯑꯗꯨꯝ ꯂꯥꯏꯔꯤꯛ ꯇꯥꯛꯄꯅꯤꯅꯀꯣ ꯍꯥꯏꯗꯤ ꯃꯣꯏꯈꯩꯒꯤꯁꯨ ꯈꯟꯗꯕ ꯕ ꯌꯥꯗꯕ ꯍꯥꯏꯗꯤ ꯎ ꯇꯤꯟ ꯀꯥꯡ ꯀꯩꯀꯥꯗꯣ ꯍꯥꯏꯗꯤ ꯁꯨꯝ ꯑꯉꯥꯡꯗꯅ ꯑꯃꯨꯛ ꯍꯦꯟꯅ ꯃꯣꯏꯅ ꯑꯃꯨꯛ ꯁꯣꯜꯂꯤꯅꯤꯗꯅ
ꯎꯝ ꯑꯗꯣ ꯃꯔꯨꯞ ꯀꯩꯅꯣꯝꯇ ꯍꯪꯖꯒꯦ
ꯃꯤ ꯑꯗꯨꯝ ꯍꯥꯏꯌꯣ
ꯑꯝꯅ ꯍꯧꯖꯤꯛ ꯑꯉꯥꯡ ꯂꯥꯏꯔꯤꯛ ꯇꯥꯛꯑꯦꯅ ꯍꯥꯏꯕꯤꯕꯗꯣ ꯑꯗꯨꯁꯨꯣ ꯃꯔꯨꯞꯀꯤꯗꯤ ꯑꯉꯥꯡ ꯀꯌꯥꯃꯨꯛ ꯇꯧꯕꯤꯔꯤꯅꯣ
ꯑꯩꯒꯤꯁꯦ ꯑꯉꯥꯡꯁꯦ ꯆꯥꯎꯔꯥꯛꯅ ꯃꯣꯏꯁꯦ ꯑꯩꯁꯦ ꯅꯨꯡꯗꯥꯡꯒ ꯅꯨꯡꯊꯤꯟꯒ ꯇꯧꯋꯦꯕ ꯇꯨꯏꯁꯟꯁꯦ ꯑꯗꯣ ꯃꯣꯏ ꯄꯨꯂꯞ ꯅ ꯃꯣꯏ ꯃꯥꯄꯥꯟ ꯃꯨ ꯁꯨꯔꯝꯒ ꯆ ꯈꯪꯗꯦ ꯑꯗꯨꯃꯥꯏꯅ ꯁꯨꯔꯝꯒꯗꯕ ꯃꯥ ꯃꯥꯜ
ꯑꯣ ꯑꯩꯁꯨ ꯁꯣꯝꯗ ꯑꯩꯒꯤꯅ ꯑꯃꯨꯛ ꯍꯥꯏꯗꯤ ꯑꯩꯒꯤꯗꯤ ꯌꯨꯝꯁꯦ ꯂꯝꯅꯒ ꯄꯤꯛꯄꯅꯦ ꯑꯗꯨꯗꯨꯅ ꯑꯩꯈꯣꯏꯒꯤ ꯊꯪꯅꯕ ꯂꯩꯀꯥꯏꯒꯤ ꯑꯉꯥꯡ